ꯍꯜꯂꯣ
ꯂꯥꯕꯔꯂꯣ
ꯍꯜꯂꯣ ꯇꯥꯏꯌꯦ ꯇꯥꯏ ꯀꯩꯗꯧꯔꯤꯅꯣ
ꯀꯔꯤꯁꯨ ꯇꯧꯗꯦ ꯏꯃꯥꯟꯅꯕꯕꯨ ꯀꯣꯜ ꯇꯧꯔꯒ ꯅꯪ ꯅꯪꯅꯥ ꯍꯟ ꯅꯪꯅ ꯍꯥꯟꯅ ꯀꯣꯜ ꯇꯧꯕꯒꯤ ꯅꯪ ꯅꯕꯨꯛ ꯀꯤꯌꯥꯝ ꯐꯥꯔꯦ
ꯌꯨꯝꯗꯔꯣ ꯀꯥꯏꯗꯔꯣ ꯆꯥꯗ꯭ꯔꯤꯗ
ꯀꯣꯂꯦꯖ ꯆꯠꯂꯨꯕ ꯍꯧꯖꯤꯛ ꯈꯛꯇ ꯍꯜꯂꯛꯇꯥ ꯉꯥꯏꯔꯤꯅꯦ
ꯃꯤꯗꯤ ꯀꯣꯂꯦꯖ ꯆꯠꯂꯦꯀꯣ
ꯑꯁ
ꯀ꯭ꯂꯥꯁ ꯆꯠꯂꯤꯀꯣ ꯀꯔꯤ ꯇꯧꯅꯤꯡꯉꯥꯏ ꯆꯠꯄ꯭ꯔꯣ ꯀꯣꯂꯦꯖꯇꯥ
ꯍꯧꯖꯤꯛ ꯎꯝ ꯊꯥꯔꯠ ꯁꯦꯝꯒꯤ ꯐꯣꯔꯝ ꯐꯤꯜ ꯎꯞ ꯇꯧꯋꯦꯅ
ꯀꯣ
ꯑꯗꯨꯒꯤꯗꯣ ꯈꯔ ꯃꯇꯦꯡ ꯄꯥꯡꯉꯨꯕꯅꯤꯅ
ꯑꯣ ꯃꯤꯗꯤ ꯌꯥꯝ ꯐꯥꯏꯌꯦꯀꯣ ꯃꯇꯦꯡꯒ ꯄꯥꯡꯉꯤꯀꯣ ꯃꯤꯗ
ꯄꯥꯡꯗꯦꯀꯣ ꯅꯦꯠꯋꯥꯛ ꯌꯥꯝ ꯅꯨꯡꯉꯥꯏꯇꯦꯍꯦ ꯑꯩꯒꯤ ꯉꯔꯥꯡꯗꯣ
ꯎꯝ ꯑꯁ ꯅꯆꯤꯟꯊꯤꯕ ꯑꯣꯏꯔꯝꯅꯤ ꯅꯪ ꯀꯗꯥꯏ ꯇꯧꯕꯒꯤꯅꯦ ꯀꯣꯜ ꯇꯧꯅꯤꯡꯗꯕꯩ ꯌꯣꯏꯔꯝꯅꯤ
ꯑꯅꯤꯔꯛ ꯇꯠꯈ꯭ꯔꯦ ꯑꯩꯒꯤꯗꯣ ꯅꯦꯠꯋꯥꯛ ꯅꯨꯉꯥꯏꯇꯕꯒꯤ
ꯑꯧ ꯑꯩꯒꯤꯁꯨ ꯍꯧꯖꯤꯛ ꯑꯃ ꯇꯠꯈ꯭ꯔꯦ
ꯑꯗꯨꯒꯤ ꯇꯟꯈ꯭ꯔꯕꯀꯣ ꯀꯤꯈ꯭ꯔꯕ
ꯎꯝ ꯎꯝ
ꯀꯩ ꯖꯥꯡꯆꯥꯔꯦ
ꯎꯠꯁꯣꯏ
ꯎꯁꯣꯏ
ꯍꯣꯏ
ꯀꯥꯡꯁꯣꯏ ꯆꯥꯕ꯭ꯔꯣ
ꯎꯠꯊꯣꯛ ꯍꯥꯏꯔꯒ ꯑ ꯑꯣ ꯀꯥꯡꯁꯣꯏꯁꯨ ꯆꯥꯏꯌꯦ ꯃꯦꯠꯂꯥꯒꯁꯨ ꯆꯥꯏꯌꯦ
ꯎꯁꯣꯏ ꯍꯥꯏꯔꯒ ꯅꯕ꯭ꯔꯁ ꯆꯠꯄ꯭ꯔꯥ
ꯅꯕ꯭ꯔꯁ ꯆꯠꯇꯦꯗ
ꯍꯥꯎꯔꯝꯅꯤꯀꯣ ꯀꯔꯝꯕ ꯎꯁꯣꯏꯅꯣ
ꯏꯗꯤ ꯑꯪ
ꯑꯆꯥ ꯆꯥ ꯆꯥ
ꯗꯤꯌꯨꯒꯤ ꯃꯃꯥꯅ ꯊꯥꯔꯛꯄ ꯗꯤꯌꯨꯒꯤ ꯃꯃꯥꯅ
ꯑꯥ
ꯆꯔꯥ ꯑꯅꯤ ꯆꯥꯥꯈ꯭ꯔꯦ ꯎꯁꯣꯏ
ꯍꯥꯎꯅꯦꯍꯦ
ꯍꯥꯎꯌꯦ ꯍꯣꯏ ꯅꯣꯏꯗꯤ ꯆꯥꯕ ꯐꯪꯉꯣꯏ ꯀꯣ ꯃꯗꯣ
ꯂꯩ ꯑꯈꯣꯏꯗ ꯌꯨꯝꯗ ꯂꯩ
ꯑꯁꯤꯗꯗꯤ ꯂꯩꯇꯦꯅ ꯈꯨꯟ ꯑꯈꯣꯏꯁꯨ ꯈꯨꯟꯗ ꯂꯩꯌꯦ ꯌꯥꯝꯅ
ꯆꯥꯅꯤꯡꯉꯗꯤ
ꯂꯧꯕꯤꯌꯣ ꯈꯣꯏꯒꯤ ꯈꯣꯏꯗꯤ ꯆꯥꯅꯤꯡꯉꯦ
ꯐꯖꯅ ꯊꯣꯛꯇ꯭ꯔꯤꯌꯦ ꯑꯈꯣꯏꯔꯣꯝꯗꯗꯤ ꯑꯃ ꯑꯅꯤ ꯈꯛꯇ ꯉꯥꯏꯔꯤ
ꯑꯗꯣ ꯃꯆꯥ ꯃꯆꯥ ꯍꯥꯟꯅ ꯊꯣꯛꯄꯗꯣ ꯍꯥꯎꯕꯅꯦ ꯑꯄꯤꯛꯄꯗꯣ
ꯊꯨꯏꯌꯥꯡ ꯊꯨꯟꯗꯤ ꯑꯁ ꯍꯥꯎꯗꯤ ꯍꯥꯎꯕꯅꯦꯍꯦ ꯑꯣꯛꯁꯥꯒ ꯊꯣꯡꯉꯗꯤꯀꯣ ꯃꯄꯨꯝ ꯃꯄꯨꯝ ꯎꯝ
ꯎꯝ ꯊꯨꯟꯒꯤ ꯊꯨꯗꯗꯤ ꯔꯦꯡꯊꯨꯟꯅ ꯕꯦꯁꯅꯦ
ꯎꯝ ꯎꯇꯤꯒꯨꯝꯕ ꯆꯥꯕꯒꯤꯗꯤ ꯑꯃꯗꯨꯅ ꯍꯥꯎꯕ ꯑꯃ
ꯎꯝ ꯂꯩꯇ꯭ꯔꯤꯕ ꯃꯀꯥꯟꯗꯅ ꯑꯗꯨꯝ ꯍꯥꯎꯋꯦꯗ ꯎꯇꯤꯗꯨꯁꯨ ꯌꯥꯝ ꯂꯥꯏꯔꯗꯤ ꯆꯥꯅꯤꯡꯗ꯭ꯔꯦ
ꯍꯣ
ꯑꯩ ꯁꯥꯟꯅ ꯊꯣꯛꯄ ꯃꯇꯝꯗꯅ ꯍꯥꯎꯒꯅꯤ ꯌꯨꯝꯗ ꯂꯩꯕ꯭ꯔꯥ ꯍꯧꯖꯤꯛꯇꯤ ꯑꯣ ꯂꯥꯛꯑꯦ ꯍꯥꯏꯌꯦ ꯈꯪꯉꯦ ꯀꯥꯎꯈ꯭ꯔꯦ
ꯅꯪꯒꯤ ꯌꯨꯝ ꯂꯩ ꯂꯩꯒꯦꯔꯣ ꯉꯁꯤ ꯊꯕꯛ ꯆꯠꯅ ꯂꯩꯕ꯭ꯔꯣ
ꯆꯠꯇꯦ
ꯑꯥ
ꯃꯥ ꯍꯥꯟꯅ ꯍꯥꯏꯈ꯭ꯔꯦ ꯑꯗꯣ ꯑꯩ ꯍꯧꯖꯤꯛꯃꯛꯅ ꯅꯤꯡꯁꯤꯡꯅꯗꯤꯏꯅꯤꯗ
ꯑꯗꯨꯒꯤꯔ
ꯅꯪꯕꯨ ꯅꯠꯇꯦ
ꯑꯩꯒꯤ ꯂꯨꯄꯥꯟ ꯍꯥꯡꯍꯧꯒꯦꯗꯦ ꯏꯃꯥꯅꯤꯌꯥ ꯑꯩꯈꯣꯏꯅꯤꯗꯤ ꯀꯣꯜ ꯇꯧꯋꯦ ꯃꯣꯔꯅꯤꯡꯗ
ꯑꯁ ꯍꯣꯏ ꯐꯔꯦ ꯐꯔꯦ ꯇꯧꯕꯗꯣ ꯍꯦꯞ ꯇꯧꯅꯒꯗꯕꯅꯦ
ꯋꯤꯁꯇꯥꯝꯕꯨꯁꯨ ꯌꯥꯎꯕ ꯅꯠꯇ꯭ꯔꯣ
ꯈꯪꯗꯦ ꯀꯣꯜ ꯇꯧꯔꯛꯄ꯭ꯔꯣ
ꯎꯝ ꯑꯣ ꯃꯤꯒꯤꯗꯤ ꯊꯥꯔꯇꯤ ꯋꯥꯟ ꯊꯥꯔꯇꯤ ꯇꯨꯁꯨ ꯌꯥꯎꯕ ꯃꯥꯜꯂꯦ ꯃꯥꯁꯨ ꯍꯥꯏꯗꯨꯗꯤ ꯗꯦꯅꯤꯁꯇꯣ ꯌꯥꯔꯦꯗ ꯀ꯭ꯔꯤ ꯏꯟꯁꯥꯡ ꯆꯥꯕ꯭ꯔꯥ ꯅꯪꯗꯤ
ꯑꯩ ꯆꯥꯛ ꯆꯥꯗ꯭ꯔꯤꯌꯦ
ꯀꯔꯤꯒꯤꯔꯣ
ꯍꯧꯖꯤꯛ ꯈꯛꯇ ꯍꯜꯂꯛꯑꯒ ꯆꯥꯛ ꯊꯣꯡ
ꯌꯨꯝ ꯂꯩꯒꯦꯔꯣ ꯀꯥꯏ ꯆꯠꯀꯦꯔꯣ
ꯀꯦꯝ ꯕꯤꯂꯦꯖ ꯆꯠꯀꯅꯤ ꯑꯍꯣꯏ ꯑꯟꯇꯤꯒꯤ ꯃꯅꯥꯛꯇ
ꯆꯠ ꯆꯥ ꯒꯦꯝ ꯕꯤꯂꯦꯖꯇ ꯍꯩꯅꯧ ꯃꯌꯥꯝ ꯂꯩꯕꯅꯦ
ꯍꯣꯏ ꯑꯗꯨ ꯆꯥꯅꯤꯡꯉꯥꯏ ꯂꯥꯛꯑꯣ ꯍꯥꯏꯌꯦ ꯉꯔꯥꯡꯗꯣ ꯀꯣꯜ ꯇꯧꯔꯒ ꯌꯥꯝ ꯂꯩꯌꯦ ꯂꯥꯛꯑꯣꯅ
ꯀꯅꯥ ꯀꯅꯥ ꯆꯠꯇꯣꯏꯅꯣ
ꯀꯔꯤꯕꯥ
ꯀꯅꯥ ꯀꯅꯥ ꯆꯠꯇꯣꯏꯅꯣ
ꯑꯈꯣꯏ ꯏꯃꯥꯟꯅꯕꯤ ꯈꯣꯏꯒ
ꯑꯩꯁꯨ ꯄꯨꯕꯤꯔꯛꯑꯣꯅꯦ ꯍꯥꯏꯩꯅꯧꯗꯣ
ꯑꯁ ꯅꯣꯏꯁꯨ ꯆꯥꯕ꯭ꯔꯥꯅꯦ
ꯑꯦ ꯃꯤꯅꯦ ꯀꯩꯅꯣ ꯆꯥꯗ꯭ꯔꯥꯗꯤ ꯏ ꯌꯥꯝ ꯎꯁꯤꯠꯇꯦꯗꯥ ꯅꯪꯖꯦ
ꯆꯥꯕꯁꯨ ꯍꯩꯕ꯭ꯔꯅꯦ ꯑꯗꯨꯒꯨꯝꯕꯗꯣ ꯅꯣꯏꯁꯨ
ꯍꯩꯇꯦ ꯁꯥꯏꯕꯅꯦ ꯆꯥꯗꯦ ꯁꯥꯏꯕꯅꯦ
ꯀꯃꯥꯏꯟ ꯁꯥ ꯑꯥ ꯀꯃꯥꯏꯅ ꯆꯥꯕ꯭ꯔꯥ ꯀꯣ ꯅꯣꯏꯗꯤꯗꯣ ꯊꯥꯖꯗꯦꯗ ꯈꯣꯏꯗꯤ
ꯄꯪ ꯆꯥ ꯆꯥ
ꯊꯖꯥ ꯗꯦ ꯑꯈꯣꯏꯗꯤ
ꯀꯔꯤꯒꯤ ꯊꯥꯖꯗꯕ꯭ꯔꯣ ꯍꯣꯔꯦꯟ ꯍꯉꯣꯏ ꯐꯥꯔꯨꯁꯤꯔꯣ ꯐꯥꯕ ꯍꯩꯕ꯭ꯔꯣ ꯍꯉꯣꯏ ꯐꯥꯔꯨꯁꯤꯔꯣ
ꯒ꯭ꯌꯥꯟ ꯇꯥꯗꯦ ꯅꯪ ꯀꯌꯥ ꯀꯔꯤ ꯍꯥꯏꯕ꯭ꯔꯣ ꯍꯥ ꯍꯪꯉꯣꯏꯗꯣ ꯀꯔꯤꯔꯥ
ꯐꯔꯣꯒ
ꯑꯣ ꯑꯁ ꯀꯥꯏꯗ ꯂꯩꯕ꯭ꯔꯣ ꯀꯣ
ꯎꯝ ꯏꯁ ꯌꯨꯝꯗ ꯂꯩꯌꯦꯀꯣ
ꯐꯥꯕꯗꯣ ꯀꯥꯏꯗ ꯂꯩꯒꯗ꯭ꯔꯥ ꯍꯪꯕꯅꯦ
ꯑꯗꯣ ꯌꯨꯝꯗ ꯂꯩꯌꯦ
ꯅꯣꯏ ꯌꯨꯝꯅ ꯐꯥꯔꯛꯄ꯭ꯔꯣ ꯌꯨꯝꯗꯒꯤ
ꯐꯥꯗ꯭ꯔꯤꯗ ꯍꯣꯔꯦꯟ ꯐꯥꯔꯨꯁꯦꯔꯣ ꯍꯥꯏꯕꯅꯤꯅ
ꯑꯁꯦꯡꯕꯒꯤ
ꯎꯝ
ꯆꯥꯎꯕ ꯖꯥꯗꯨꯔꯥ
ꯍꯣꯏ ꯃꯣꯔꯦꯒꯤꯗꯣ
ꯑꯁ ꯃꯤ ꯃꯤ ꯌꯥꯝꯔꯗꯤ ꯇꯜꯂꯦꯗ ꯃꯤ ꯂꯣꯏ ꯂꯥꯎꯈ꯭ꯔꯅꯤ
ꯇꯣꯔꯆ ꯒꯨꯝꯕ ꯂꯩꯕ꯭ꯔꯣ ꯅꯣꯏꯅ
ꯂꯩꯇꯦ ꯐꯣꯟꯒꯤ ꯂꯩꯌꯦꯅ
ꯑꯁ ꯐꯣꯟꯒꯤꯗꯤ ꯌꯥꯗꯦꯗ ꯌꯥꯝꯅ ꯐꯥꯒꯦ ꯍꯥꯏꯔꯗꯤ
ꯅꯤꯕꯤꯒꯦ ꯑꯩꯅ
ꯑꯐꯕ ꯂꯩꯕ꯭ꯔꯣ
ꯈꯪꯗꯦ ꯑꯗꯣ ꯌꯦ ꯑꯥ ꯅꯤꯕ ꯌꯦꯡꯁꯦ ꯍꯥꯏꯕꯅꯤꯗ
ꯍꯪꯔꯝꯃꯣ
ꯍꯣꯞ
ꯇꯣꯠꯆꯇꯣ ꯍꯥꯥ
ꯊꯣꯛ ꯂꯩꯇ꯭ꯔꯗꯤ ꯌꯥꯎꯔꯒ ꯅꯣꯏ ꯌꯨꯝꯗ
ꯅꯪ ꯆꯠꯅꯤꯡꯗ꯭ꯔꯁꯨ ꯄꯨꯔꯛꯑꯗꯤ ꯈꯔ ꯄꯤꯕꯤꯒꯦ ꯇꯣꯠꯆꯇꯣ ꯄꯤꯔꯛꯑꯗꯤ
ꯆꯥꯎꯕꯅꯤꯅ ꯑꯃ ꯑꯣꯏꯔꯁꯨ ꯌꯥꯏꯌꯦꯗꯀꯣ ꯐ꯭ꯔꯥꯏ ꯇꯕꯗꯣ ꯍꯥꯎꯋꯦꯅ
ꯎꯝ
ꯑꯁꯦꯡ ꯃꯤꯒꯤ ꯂꯧ ꯂꯥꯎꯕ ꯌꯥꯏꯌꯦ ꯑꯩꯈꯣꯏꯁꯨ ꯆꯠꯄ ꯌꯥꯏꯌꯦ ꯅꯨꯡꯉꯥꯏꯌꯦ ꯑꯗꯨ ꯗ꯭ꯔꯦꯁ ꯇꯥꯌꯦꯕ
ꯑ ꯋꯥꯇꯔ ꯄ꯭ꯔꯨꯐꯀꯤꯗꯤ ꯗ꯭ꯔꯦꯁꯔꯣ
ꯋꯥꯇꯔ ꯄ꯭ꯔꯨꯐꯀꯤ ꯗ꯭ꯔꯦꯁ ꯔꯣ ꯍꯥꯏꯕ
ꯀꯔꯤꯔꯣ ꯋꯥꯇꯔ ꯄ꯭ꯔꯨꯐꯀꯤ ꯗ꯭ꯔꯦꯁꯔꯣ ꯍꯥꯏꯗꯤ
ꯅꯪ ꯂꯧꯕꯨꯛꯇ ꯆꯠꯅꯤꯡꯉꯥꯏ ꯑꯣ ꯒꯝꯕꯨꯠ ꯈꯛꯇꯔꯣ ꯑꯁ ꯆꯠꯄ ꯅꯨꯡꯉꯥꯏꯗꯦꯗ ꯍꯥꯏꯕꯗꯤ ꯌꯥꯝ ꯄꯦꯠꯃꯜꯂꯗꯤꯀꯣ ꯂꯩꯕꯥꯛꯇꯣ
ꯑꯁ ꯌꯦꯟ ꯇꯥꯗꯦꯗ ꯅꯪ ꯅꯣꯏ ꯄꯨꯈ꯭ꯔꯤꯗ ꯂꯩ ꯍꯥꯏꯕ꯭ꯔꯣ
ꯅꯠꯇꯦ ꯂꯧꯕꯨꯛꯇꯅꯦ
ꯂꯧꯕꯨꯛꯇꯤ ꯀꯥꯏꯗꯔꯣ ꯅꯣꯏꯔꯣꯝꯗ ꯂꯧꯕꯨꯛ ꯂꯥꯏꯕ ꯎꯗꯦꯗ ꯑꯩꯈꯣꯏꯗꯤ ꯂꯥꯞꯄꯦꯅ ꯑꯗꯨꯨꯗꯤ
ꯎꯝ ꯂꯥꯞꯇꯤ ꯂꯥꯞ
ꯆꯠꯄ ꯉꯝꯃꯣꯏꯗ ꯑꯗꯨꯗꯤ ꯌꯥꯝ ꯂꯥꯞꯄꯦ
ꯎꯝ ꯇꯣꯔꯆꯇꯣ ꯄꯤꯔꯛꯑꯣ ꯆꯠꯂꯗꯤ ꯈꯔ ꯄꯨꯕꯤꯔꯛꯀꯦ
ꯎꯝ ꯑꯩꯁꯨ ꯁꯤꯌꯣꯔꯗꯤ ꯅꯠꯇꯦ ꯅꯤ ꯅꯤꯕ ꯌꯦꯡꯁꯦ ꯍꯥꯏꯕꯅꯤꯗ
ꯑꯥ
ꯀ꯭ꯔꯤ ꯍꯥꯏꯕ꯭ꯔꯥ ꯃꯃꯤꯡꯗꯣ ꯍꯪꯉꯣꯏ
ꯃꯣꯔꯦ ꯍꯪꯉꯣꯏ
ꯎꯝ ꯀ꯭ꯔꯤꯔꯥ ꯑꯍꯨꯝꯂꯛ ꯇꯨ ꯍꯟꯗ꯭ꯔꯦꯠꯀꯨꯝꯕ ꯄꯤꯕ ꯃꯥꯜꯂꯦ
ꯑꯣ ꯈꯪꯗꯦꯅꯦ ꯇꯥꯡꯉꯤꯅꯦ ꯑꯗꯨꯗꯤ
ꯑꯍꯨꯝꯔꯥ ꯃꯔꯤꯔꯥ ꯑꯗꯨꯗ ꯊ꯭ꯔꯤ ꯍꯟꯗ꯭ꯔꯦꯠꯒꯨꯝꯕꯔꯥ ꯇꯨ ꯍꯟꯗ꯭ꯔꯦꯠꯒꯨꯝꯕꯔꯥ ꯄꯤꯕꯅꯦ
ꯑꯩꯈꯣꯏ ꯅꯍꯥꯟ ꯐꯥꯎꯕꯗ ꯌꯣꯜꯂꯝꯃꯗꯤ ꯎꯝ ꯐꯖꯅ ꯇꯥꯟꯗꯣꯏꯅꯤꯅꯦ ꯌꯣꯜꯂꯒ
ꯍꯟꯗ꯭ꯔꯦꯠꯒꯨꯝꯕ ꯂꯩꯔꯗꯤ ꯊꯥ ꯑꯃꯗꯤ ꯀ꯭ꯔꯤꯁꯨ ꯇꯥꯎꯗ꯭ꯔꯁꯨ ꯍꯤꯡꯕ ꯌꯥꯏ
ꯌꯥꯏ ꯌꯥꯏ ꯎꯝ
ꯊꯔꯣ ꯊꯔꯣꯏꯒꯨꯝꯕꯁꯨ ꯈꯨꯟꯕ ꯆꯠꯅꯤꯡꯉꯦ ꯃꯐꯝ ꯈꯪꯉꯗꯤ ꯍꯥꯏꯕꯤꯌꯣ
ꯊꯔꯣꯏꯔꯣ ꯊꯔꯣꯏ ꯅꯣꯡ ꯆꯨꯗꯦꯅꯦ ꯏꯝꯐꯥꯜꯗ
ꯑꯃ ꯐꯥꯎ ꯆꯠꯇ꯭ꯔꯤꯌꯦ
ꯂꯧꯕꯨꯛꯄꯨꯗꯤ ꯂꯩꯌꯦ ꯑꯗꯨ ꯑꯣꯏꯔꯁꯨ ꯅꯣꯡ ꯆꯨꯗ꯭ꯔꯗꯤ ꯊꯔꯣꯏꯗꯤ ꯊꯣꯛꯑꯣꯏꯕ
ꯎꯝ
ꯂꯧ ꯈꯤꯇꯪ ꯍꯧꯕ ꯃꯇꯝꯗꯣ
ꯎꯝ
ꯂꯧꯍꯣꯟꯒꯨꯝꯕ ꯀꯣꯏꯕꯒꯨꯝꯕ ꯃꯇꯝꯗꯗꯤ ꯂꯩꯈ꯭ꯔꯅꯤ
ꯅꯣꯏ ꯅꯣꯏ ꯌꯨꯝꯗ ꯂꯥꯛꯏꯅ ꯅꯣꯏꯗꯤ
ꯀꯩꯑꯥꯕ
ꯖꯦꯛ ꯅꯦꯌꯣꯟ ꯂꯥꯛꯏꯅ ꯅꯣꯏ ꯌꯨꯝ
ꯍꯣꯏ ꯍꯣꯏ ꯍꯣꯏ ꯂꯩꯌꯦ
ꯇꯣ ꯑꯗꯨꯝ ꯖꯦꯛ ꯂꯤꯌꯣꯗꯣ ꯔꯣꯏꯕ꯭ꯔꯥ
ꯑꯩꯈꯣꯏꯗꯤ ꯂꯧ ꯈꯣꯏꯗꯦꯗ ꯃꯤꯉꯣꯟꯗ ꯈꯣꯏꯍꯟꯕꯀꯣ ꯅꯨꯡꯉꯥꯏꯇꯦꯅ
ꯆꯦꯛꯅꯦꯜꯒꯤ ꯆꯥꯛꯇꯣ ꯄꯤꯌꯨꯀꯣ
ꯄꯤꯒꯦ ꯄꯤꯒꯦ
ꯑꯃꯨꯛ ꯀꯥꯎꯗꯅ